ꯎꯝ
ꯑ
ꯏꯆꯦ ꯂꯨꯁꯤꯒꯦ ꯀꯩꯅꯣꯗ ꯊꯥꯕꯤꯕ꯭ꯔꯥ ꯑꯩꯉꯣꯟꯗ ꯊꯥꯕꯗꯨ ꯑ ꯑ ꯑꯩꯉꯣꯟꯗ ꯊꯥꯒꯅꯣꯕ ꯏꯆꯦ ꯂꯨꯁꯤꯒꯤ ꯀꯩꯅꯣꯗ ꯊꯥꯕꯤꯈ꯭ꯔꯣꯕ
ꯀꯔꯤꯅꯣ
ꯑ ꯐꯗꯣ ꯐꯟꯗꯕꯨꯠꯇꯣ ꯀꯥꯕꯒ ꯊꯑꯣ ꯍꯥꯏꯕꯗꯣ ꯎ ꯀ ꯀ ꯀ ꯇꯕ꯭ꯔꯥ ꯎ
ꯍꯌꯦꯡꯅ ꯊꯥꯒꯦ ꯁꯤꯝꯗꯤ ꯇꯨꯝꯈ꯭ꯔꯒꯦ ꯍꯥꯏ ꯃꯥꯗꯤ ꯇꯨꯝꯈ꯭ꯔꯦꯕ
ꯍꯌꯦꯡ ꯐꯣꯟ ꯂꯧꯒꯦ ꯍꯥꯏꯌꯦ
ꯑꯗꯣ ꯍꯌꯦꯡ ꯊꯥꯕꯤꯒꯦ ꯃꯣꯔꯅꯤꯡꯗ
ꯎꯨꯝ
ꯃꯤꯗꯤ ꯁꯠ ꯁꯠ ꯂꯥꯎꯋꯦꯀꯣ ꯌꯥꯗꯦꯀꯣ ꯐꯣꯟ ꯂꯧꯒꯦ ꯍꯥꯏꯕꯅꯤꯅꯦ ꯁꯠ ꯁꯠ ꯂꯧꯋꯦ ꯍꯥꯏꯕꯅꯤꯗ
ꯅꯣꯏꯗꯤ ꯉꯁꯤ ꯀꯁꯇꯥꯃꯔ ꯀꯌꯥ ꯁꯨꯈꯔꯕ꯭ꯔꯣ
ꯌꯥꯝꯗꯦ ꯋꯥꯟ ꯆꯛꯟ ꯐ꯭ꯔꯥꯏ ꯔꯥꯏꯁ ꯍꯣꯏ ꯌꯥ ꯄꯦꯛꯀꯤꯡ
ꯀꯤꯗꯅꯥ ꯍꯦ ꯍꯥꯏꯕꯗ ꯈꯇꯪ ꯈꯪꯝꯒꯅꯤꯀꯣ
ꯍꯪꯕꯒꯤ ꯑꯗꯨꯗꯨ ꯈꯥꯟꯇ ꯁꯣꯝꯖꯒꯂ ꯂꯩꯕ ꯕꯅꯦ ꯎꯝ ꯑ ꯀꯁ ꯑꯍ ꯑꯌꯥ
ꯅꯣꯏꯗꯤ ꯆꯥꯛ ꯆꯥꯔꯔꯣꯏꯗ꯭ꯔꯣ ꯑꯗ ꯈꯛꯇꯪ ꯆꯥꯔꯒꯦꯔꯣ
ꯆꯥꯛ ꯆꯥꯗꯕꯒꯤ ꯄꯣꯛ ꯂꯕꯅ ꯌꯥꯗ꯭ꯔꯦ ꯗꯤꯁꯇ꯭ꯔꯤꯛ ꯀ ꯗꯤꯁꯇ꯭ꯔꯤꯛꯅ ꯀꯩꯅꯣ ꯌꯥꯗꯕ ꯑꯗꯨꯒꯤ ꯃꯕꯥꯅꯤ ꯂꯥꯛꯕ ꯀꯥꯟꯗ ꯐ꯭ꯔꯥꯏ ꯔꯥꯏꯁ ꯂꯩꯕꯤꯌꯣ ꯍꯥꯏꯅ ꯍꯥꯏꯕ ꯑꯩꯅ ꯎꯨ
ꯑꯅꯤꯗꯤ ꯄꯩꯁꯥ ꯌꯥꯝ ꯄꯥꯏꯕ ꯖꯥꯠꯅꯤꯅꯦ
ꯌꯥ ꯄꯥꯏ ꯂꯩꯥꯏꯇ꯭ꯔꯦ ꯅꯤꯕ ꯈꯛꯇ ꯉꯥꯏꯕꯒꯤ ꯀꯤꯈ꯭ꯔ ꯃꯥꯂꯦ ꯇꯤꯛ ꯆꯤꯛ ꯀꯥꯏꯗꯒꯤ
ꯑꯗꯣ ꯉꯁꯥꯏꯒꯤ ꯋꯥꯔꯤꯗꯣ
ꯋꯦꯄꯅꯦ
ꯁꯨꯃꯥꯏꯅ ꯑꯥ ꯅꯍꯥꯟꯗꯣ ꯑꯗꯨꯃꯥꯏꯅ ꯍꯥꯏꯔ ꯂꯩꯕ ꯑꯗꯨꯒꯤ ꯑꯩꯅ ꯑꯥꯏꯁ ꯀ꯭ꯔꯤ ꯇꯧꯔ ꯂꯩ ꯖꯥꯠꯂꯣ ꯑ ꯑꯩꯅ ꯑꯩꯗꯤ ꯁꯨꯝ ꯈꯟꯔꯒ ꯂꯩꯕ
ꯋꯥꯠ ꯎ ꯀꯅꯥꯒꯤ ꯋꯥꯔꯤꯗꯣ
ꯑꯁ ꯏꯆꯦ ꯁꯝ
ꯎ ꯑꯣ ꯑꯣ ꯑꯗꯣ ꯑꯦ ꯏꯆꯦ ꯂꯨꯁꯤꯁꯨ ꯍꯥꯏꯌꯦꯕꯀꯣ ꯃꯄꯥꯟ ꯊꯣꯛꯂꯤꯕꯒꯤ ꯂꯧꯒꯨꯝꯕ ꯆꯠꯇꯕꯒꯤ ꯃꯥꯒꯤ ꯃꯕꯣꯛ ꯈꯣꯏꯗ ꯈꯔ ꯆꯥꯟꯅꯗꯕ ꯃꯥꯜꯂꯦ ꯍꯥꯏꯅꯀꯣ ꯌꯨꯝ ꯄꯥꯟꯕꯥ ꯍꯥꯏꯕ ꯁꯤꯗꯤ ꯑꯗꯨꯝ ꯈꯔ ꯈꯔꯕꯨꯗꯤ ꯆꯠꯀꯗꯕꯅꯤꯅ ꯀ ꯑꯗꯨꯕꯨ ꯃꯥꯕꯨꯗꯤꯔ ꯆꯥ꯭ꯔꯥ ꯀꯒꯦ
ꯃꯍꯥꯛꯁꯨ ꯆꯠꯀꯗꯕꯅꯤꯅꯦ ꯃꯔꯛ ꯃꯔꯛꯇꯗꯤ
ꯀꯔꯤꯒꯤ ꯆꯠꯇꯕ꯭ꯔꯥꯁꯨ ꯈꯪꯗꯦ ꯑꯗꯨꯕꯨ ꯑꯩꯅ ꯅꯣꯏꯒꯤ ꯀꯩꯅꯣ ꯇꯧꯔꯒ ꯇꯧꯕ ꯁꯨꯔꯨꯄꯗꯤ ꯌꯨꯝꯗꯣ ꯇꯣꯉꯥꯟꯅ ꯆꯥꯕ꯭ꯔꯅ ꯍꯥꯏ ꯍꯥꯏꯕ ꯑꯩꯅ ꯇꯣꯉꯥꯟꯅ ꯆꯥꯒꯗꯕꯁꯨ ꯌꯥꯒꯗꯧꯕ ꯃꯥꯟꯗꯦ ꯃꯥꯒꯤ ꯅꯨꯄꯥꯒꯤ ꯀꯩꯅꯣꯅ ꯃꯅꯥꯎ ꯅꯨꯄꯥꯈꯣꯏꯕꯨ ꯐꯕꯅꯤꯅ ꯌꯥꯒꯗꯧꯕ ꯃꯥꯟꯗꯦ ꯍꯥꯏ
ꯑꯗꯨꯗꯤ ꯌꯨꯝ ꯂꯧꯅ ꯊꯣꯛꯀꯗꯕꯗꯣ ꯈꯔꯗꯤ ꯋꯥꯠꯂꯤꯗ ꯍꯥꯏꯕꯗꯤ ꯍꯧꯖꯤꯛꯇꯤ ꯃꯣꯏꯁꯨ ꯀꯩꯅꯣ ꯇꯧꯔꯤꯕꯅꯤꯅꯀꯣ
ꯑꯣ
ꯃꯣꯏꯁꯨ ꯑꯉꯥꯡ ꯊꯨꯅ ꯂꯥꯏꯕꯤꯔꯤꯅꯦ ꯑꯉꯥꯡ ꯂꯩꯇ꯭ꯔꯗꯤ ꯈꯔ ꯐꯒꯗꯕꯅꯦ ꯑꯗꯣ ꯌꯨꯝ ꯄꯥꯈ꯭ꯔꯗꯤ ꯁꯤ ꯁꯤ ꯉꯥꯛꯇꯅꯤꯅꯦ
ꯇꯥꯏ ꯇꯥꯏ
ꯂꯨꯗꯦꯒꯥ ꯁꯨꯝꯖꯩꯕꯤꯔꯅ ꯊꯥꯏꯅꯒꯤ ꯊꯥꯏꯅꯒꯤ ꯂꯨꯁꯤ ꯈꯣꯠ ꯂꯩꯕ ꯀꯥꯟꯗ ꯑꯁ ꯅꯨꯡꯉꯥꯏꯀꯣ ꯃꯇꯝꯗꯣ ꯍꯥꯏꯔ ꯂꯩꯑꯦ ꯃꯣꯏꯅ
ꯑꯅꯦ
ꯑꯗꯨꯒꯤ ꯃꯇꯝꯒꯨꯝꯕꯗꯣ ꯂꯥꯛꯀꯗꯕ ꯃꯥꯟꯗ꯭ꯔꯦ ꯍꯥꯏꯔ ꯂꯩꯕꯅꯦ ꯑꯗꯨꯒꯨꯝꯕ ꯃꯇꯝꯗꯤ ꯏꯔꯥꯡꯁꯨ ꯂꯩꯇꯕꯅꯤꯅꯀꯣ ꯎ
ꯍꯥ ꯑ
ꯑꯗꯣ ꯏꯆꯦ ꯏꯆꯦ ꯊꯥꯂꯛꯏꯗ ꯃꯥꯒꯤ ꯅꯨꯄꯥꯗꯣ ꯀꯃꯥꯏꯅ ꯇꯧꯕ꯭ꯔꯣ
ꯀꯃꯅꯨꯄꯥꯗꯨꯔ
ꯍꯨꯍꯦꯝꯒꯣꯡꯒ ꯀꯃꯥꯏꯅ
ꯑ ꯑꯗꯨꯗ ꯍꯧꯗꯤ ꯈꯨꯝꯗꯕ ꯃꯥꯂꯦꯗ ꯐꯕ ꯇꯣ ꯃꯥꯂꯦ ꯀꯣ ꯀꯣ ꯀꯣꯏꯔꯦ ꯆꯉꯣꯅꯦ ꯑꯁ ꯀ꯭ꯌꯨꯁꯃꯤ ꯀꯀꯤꯞ ꯄꯅꯦ ꯆꯤꯨ ꯆꯤꯁꯨ ꯐꯟ ꯄꯦꯟ ꯑꯦ ꯆꯤꯁ ꯄꯌꯥ ꯋꯥꯅꯤꯁꯤꯅ ꯋꯥꯁꯤꯅ ꯀꯥꯁ
ꯅꯣꯏꯒꯤ ꯐꯔꯁꯤ ꯀꯌꯥ ꯀꯌꯥ ꯄꯤꯕ꯭ꯔꯣ
ꯋꯥꯟ ꯑꯦꯇꯤꯅꯦ ꯑꯣ ꯎꯝ ꯑꯌꯥ ꯌꯥꯏ ꯉꯥꯏꯕ ꯉꯝꯃꯔꯣꯏ ꯃꯤꯒꯤ ꯀꯌꯥꯃꯨꯛꯁꯨ ꯌꯥꯝꯕ꯭ꯔꯥ ꯈꯪꯗꯦ
ꯑꯣ ꯆꯄꯣꯠ ꯍꯥꯎꯕꯒꯤ ꯑꯣꯏꯔꯝꯅꯤ
ꯍꯥꯎꯗꯦ ꯑꯗꯨꯕꯨ ꯅꯣꯔꯠ ꯏꯁꯀꯤ ꯗꯨꯀꯥꯟ ꯑꯗꯨ ꯈꯛꯇ ꯑꯣꯏꯕ ꯄꯂꯤꯈꯣꯏꯒꯤ ꯗꯨꯀꯥꯟꯅꯦꯕ ꯑꯗꯨꯗꯣ ꯑꯩꯗꯤ ꯗꯨꯀꯥꯟ ꯊꯝꯂꯒ ꯀꯨꯏꯅ ꯆꯠꯄ ꯌꯥꯗꯦꯕ
ꯍꯣꯏꯅꯦ
ꯑꯝ ꯁꯒꯥꯏ ꯂꯉ ꯃꯈꯥ ꯈꯔꯣ ꯂꯣꯏ ꯊ ꯑꯣꯗꯔ ꯂꯣꯏ
ꯅꯪꯒꯤ ꯅꯦꯠꯋꯥꯛꯁꯨ ꯅꯨꯡꯉꯥꯏꯇꯕ ꯃꯥꯜꯂꯤꯅꯦ ꯇꯥꯕ꯭ꯔꯣ
ꯍꯜꯂꫭ
ꯑꯩꯈꯣꯏꯒꯤ ꯀꯥꯟ ꯃꯔꯛꯇꯗꯤ ꯅꯦꯕꯣꯛꯁꯤ ꯌꯥꯝ ꯅꯨꯡꯉꯥꯏꯇꯕꯅꯤ ꯑꯦ ꯍꯦꯜ ꯍꯥꯡꯕ ꯃꯥꯒꯤ ꯔꯤꯒꯨꯂꯔ ꯀꯁꯇꯃꯔꯅꯦ ꯑꯩ ꯍꯥꯏꯕꯤꯕꯅꯦ ꯉꯔꯥꯡꯗꯣ ꯃꯄꯨꯅ ꯑꯣ ꯀꯦ ꯎꯝ ꯑꯣ ꯀꯦ ꯍꯥꯏꯔꯒ ꯀꫭꯛ ꯆꯤꯛ ꯄ ꯅ ꯌꯥꯗꯔ꯭ꯦ
ꯑꯌꯥ ꯑꯩꯁꯨ ꯉꯁꯤ ꯀꯣꯛ ꯌꯥꯝ ꯆꯤꯛ ꯑꯦ
ꯅꯪꯒꯤ ꯐꯣꯟꯗꯣ ꯅꯪꯒꯤ ꯐꯣꯟꯗꯣ ꯒꯨꯒꯜꯗ ꯑꯁ ꯊꯥꯕꯤꯈ꯭ꯔꯣ ꯇꯨ
ꯑꯌꯥ ꯑꯩꯒꯤ ꯐꯪ ꯃꯥꯥꯏ ꯏꯁꯀ꯭ꯔꯤꯟ ꯁ ꯇꯧꯒꯗ ꯊꯥ
ꯃꯣꯒꯜꯗ ꯅꯪꯒꯤ ꯐꯣꯟꯒ ꯃꯤꯡꯗꯣ ꯁꯔꯆ ꯇꯧꯋꯣ
ꯑꯧ ꯑꯗꯨꯃꯥꯏꯅ ꯇꯧ ꯍꯥꯏꯕ꯭ꯔꯣ ꯌꯥꯏꯌꯦ ꯌꯥꯏ
ꯑꯗꯨꯕꯨ ꯁꯤꯒꯤ ꯀꯩꯅꯣꯁꯦ ꯗꯥꯏꯔꯦꯛ ꯗꯥꯏꯔꯦꯛ ꯀꯛꯄ ꯌꯥꯗꯕꯅꯦ ꯗꯥꯏꯔꯦꯛ ꯆꯠꯂꯣ ꯑꯗꯨꯒ ꯕꯦꯛ ꯆꯠꯄꯗꯣ ꯀꯩꯅꯣ ꯌꯥꯗꯕꯅꯦꯕ
ꯀꯩꯕꯨ ꯈꯪꯉꯦ ꯈꯪꯉꯦ ꯅꯪ ꯍꯥꯏꯗꯣ ꯌꯦꯟ
ꯑ
ꯒꯣꯒꯜ ꯆꯔꯒ ꯇꯥꯕ꯭ꯔꯣ
ꯒꯣꯜ ꯁꯥꯔꯣꯒ ꯑꯣꯣ ꯍꯥꯟꯅ ꯁꯔꯁ ꯇꯧꯔꯒ ꯂꯩ ꯑꯩꯕꯨ ꯀꯔꯤꯅꯣ
ꯇꯋꯥꯣ ꯇꯋꯥꯣ ꯌꯥꯏ ꯍꯦꯒ ꯇꯔ ꯀ ꯑꯗꯨꯥꯏ ꯇ ꯍꯕꯅꯤ
ꯔꯦꯗꯃꯤ ꯊꯥꯔꯇꯤꯟ
ꯑꯦ ꯃꯤꯅ ꯐꯤꯐꯇꯤꯟ ꯁꯚꯦꯟꯇꯤꯟ ꯊꯣꯛꯂꯛꯑꯏ ꯀꯥꯟꯁꯤꯗ ꯀꯔꯤ ꯐꯤꯐꯇꯤꯟꯅ ꯅꯪꯁꯨ ꯁꯦꯚꯦꯟꯇꯤꯟ ꯄꯥꯏꯌꯣ ꯍꯥꯏꯒꯗꯕꯅꯦ ꯀꯔꯤ ꯋꯥ
ꯔꯦꯠ ꯖꯤꯌꯣꯃꯤ ꯔꯦꯠꯃꯤ ꯅꯣꯠ ꯊꯥꯔꯇꯤꯟ
ꯁꯐ ꯌ ꯊ꯭ꯔꯣ ꯗꯦꯠ ꯋꯥꯟ ꯍꯦ ꯇꯨ ꯁ꯭ꯋꯁ
ꯔꯦꯗꯃꯤ ꯊꯥꯔꯇꯤꯟ ꯄ꯭ꯔꯣ ꯀ꯭ꯂ꯭ꯂꯥꯁ
ꯀꯌꯥ ꯅ ꯑꯣꯞꯁꯟ
ꯊꯥꯕ꯭ꯔꯣ
ꯇꯥꯏ ꯍ
ꯑꯁꯤꯗ ꯐꯪꯉꯤꯁꯤꯗꯤ ꯀꯔꯤꯒꯤ ꯐꯪꯗꯦ ꯐꯪꯗꯦ ꯍꯥꯏꯔ ꯂꯩꯕ꯭ꯔꯣ
ꯃꯥꯒꯤ ꯀꯩꯅꯣꯗꯟꯇ ꯑꯟꯇꯤꯕꯤꯅꯥꯒꯤ ꯐꯣꯟꯒꯤ ꯇꯥꯏꯞꯇ ꯊꯣꯛꯄ ꯑꯗꯨꯒꯤꯅꯦ
ꯑꯁꯤ ꯔꯦꯃꯤ ꯊꯔꯇꯤꯟ ꯄ꯭ꯔꯣ ꯄ꯭ꯂꯁ ꯏ ꯊ ꯀꯕꯨ ꯀꯥꯟꯗꯩ ꯐꯪꯉꯦ ꯑꯩꯒꯤꯗꯤ ꯀ꯭ꯔꯤ ꯇꯧꯕ꯭ꯔꯣ
ꯇ꯭ꯋꯦꯟꯇꯤ ꯑꯩꯠ ꯁꯝ ꯇ꯭ꯋꯦꯟꯇꯤ ꯁꯚꯦꯟꯗ ꯇ꯭ꯋꯦꯟꯇꯤ ꯑꯩꯠꯇ ꯅꯪꯒꯤꯗꯣ
ꯇ꯭ꯋꯦꯟꯇꯤ ꯅꯥꯏꯟꯅꯦ ꯑꯩꯗꯤ
ꯇ꯭ꯋꯦꯟꯇꯤ ꯅꯥꯏꯟꯅꯦ ꯇ꯭ꯋꯦꯟꯇꯤ ꯅꯥꯏꯟꯅ ꯍꯤꯠꯁ ꯇ꯭ꯋꯦꯟꯇꯤ ꯅꯥꯏꯟ ꯑꯗꯨꯕꯨ ꯑꯣꯐꯔ ꯈꯔ ꯂꯩꯔꯗꯤ
ꯑꯣ ꯑꯁꯤꯗꯀꯣ
ꯎꯝ
ꯎꯝ ꯄ꯭ꯔꯥꯏꯖꯇꯣ ꯑꯩꯅ ꯍꯧꯖꯤꯛ ꯀꯩꯅꯣ ꯇꯧꯋꯦ ꯒꯨꯒꯜꯗꯗꯤꯀꯣ ꯁꯨꯃꯥꯏꯅ ꯐꯣꯟꯒꯤ ꯃꯤꯡꯗ ꯁꯔꯁ ꯇꯧꯔ ꯊꯄ ꯀꯥꯟꯗ ꯊꯥꯔꯇꯤ ꯐꯥꯏꯚ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ ꯂꯩꯌꯦꯦ
ꯟꯂꯥꯏꯟꯂꯥꯏ ꯑꯣꯟꯂꯥꯏꯟ ꯄ꯭ꯔꯥꯏꯖꯇꯗꯤ ꯍꯦꯛꯇ ꯁꯨꯃꯥꯏꯅ ꯇꯕꯅꯤꯅꯦ ꯃꯤꯠꯁꯨ ꯄꯥꯡꯕ ꯉꯝꯗ꯭ꯔꯥ ꯑꯩꯁꯦ
ꯊꯥꯕꯤꯈ꯭ꯔꯦ
ꯀꯞꯅꯪꯉꯣꯟꯗꯔ ꯏꯪꯉꯣꯟꯟꯗꯔ ꯏꯆꯦ ꯂꯧꯨꯞ ꯁꯤꯡꯉꯣꯟꯗꯔꯣ ꯆꯩꯅ ꯁꯤꯁꯤꯡꯉꯣꯟꯅ ꯊꯕꯤ ꯃ ꯊ ꯏꯒꯅꯣ ꯑꯩꯌꯥꯝꯕ ꯁꯪꯗ ꯍꯧꯁꯦ
ꯑꯣ ꯑ ꯌꯥꯏꯌꯦ ꯌꯥꯏ
ꯏꯃꯥꯟꯅꯕꯤꯁꯨ ꯀꯣꯜ ꯇꯧꯁꯦ ꯍꯥꯏꯅ ꯀꯣꯜ ꯂꯧꯞ ꯆꯦꯛꯆꯔꯑꯦ
ꯑ ꯑꯩꯈꯣꯏ ꯏꯕꯥꯅꯤꯒꯤ ꯂꯣꯏꯈꯤꯁꯦ
ꯎꯝ ꯍꯥ ꯅꯠꯇꯦ ꯊꯥꯔꯇꯤ ꯐꯥꯏꯚ ꯊꯥꯏꯑꯦ ꯍꯥꯏꯌꯦ ꯃꯥꯅ ꯌꯦꯡꯕ ꯀꯥꯟꯗ ꯍꯧꯖꯤꯛ ꯑꯣꯐꯔ ꯗꯤ ꯄꯤ